ꯀꯩꯗꯧꯔꯤꯅꯣ
ꯆꯥꯛꯆꯥꯅꯤꯡꯉꯥꯏ ꯃꯥꯠꯂꯤꯀꯣ
ꯍꯜꯂꯣ
ꯍꯜꯂꯣ ꯍꯜꯂꯣ
ꯅꯪꯒꯤ ꯕꯣꯏꯁꯦ ꯇ꯭ꯔꯦ ꯇ꯭ꯔꯦ ꯇ꯭ꯔꯦ ꯇ꯭ꯔꯦ ꯈꯔ ꯇꯧꯋꯤ
ꯕꯣꯜ ꯌꯦꯡꯕ꯭ꯔꯣ
ꯑꯧ
ꯇꯥꯌꯦ ꯇꯥꯔꯦ
ꯍꯣꯏ ꯅꯪꯒꯤꯁꯨ ꯐꯥꯗꯤ ꯇꯥꯏꯌꯦꯗ ꯈꯔ ꯈꯔ ꯗꯤ
ꯑꯧ ꯇꯥꯏꯌꯦꯕ
ꯎꯝ ꯅꯪꯒꯤ ꯃꯔꯨꯞ ꯅꯨꯄꯤꯁꯨ ꯌꯥꯎꯈ꯭ꯔꯦꯀꯣ
ꯍꯥꯥ ꯍꯂꯣ
ꯍꯣ ꯍꯧ ꯇꯥꯏꯌꯦ ꯇꯥꯏꯌꯦ
ꯑꯧ ꯍꯧꯖꯤꯛꯇꯤ ꯈꯔ ꯐꯥꯕ ꯃꯥꯟ
ꯑꯣ ꯅꯪꯒꯤꯗꯨꯗꯤ ꯐꯖꯅ ꯇꯥꯗꯕ
ꯑꯩꯗꯣ ꯐꯖꯅ ꯋꯥꯗꯣ ꯀꯟꯅ ꯉꯥꯡꯕ
ꯍꯥꯥ
ꯋꯥ ꯀꯟꯅ ꯉꯥꯡꯕꯗꯣ
ꯑꯣ ꯑꯣ ꯑꯣ ꯑꯣ ꯃꯤ ꯇꯨꯝꯅ ꯂꯥꯏꯕ꯭ꯔꯣ
ꯍꯣꯏ ꯍꯣꯏ
ꯑꯣ ꯎꯝ ꯁꯥꯕ꯭ꯔꯣ
ꯁꯥꯏꯌꯦ ꯁꯕꯅꯥ ꯁꯤꯗꯧꯔꯦ
ꯑꯩꯗꯤ ꯍꯧꯖꯤꯛ ꯈꯛꯇ ꯍꯧꯒꯠꯄꯗ ꯉꯥꯏꯔꯤ
ꯈꯔ ꯆꯥꯎꯈꯠ
ꯎꯝ ꯑꯩꯗꯤ ꯉꯔꯥꯡ ꯅꯨꯡꯗꯥꯡꯗ ꯄꯨꯡ ꯕꯥꯔꯣ ꯑꯃꯒꯨꯝꯕ ꯇꯥꯕ ꯃꯇꯝꯗꯩ ꯆꯥꯛꯆꯥꯥꯏꯌꯦꯕ
ꯎꯝ
ꯑꯗꯨꯗꯒꯤ ꯅꯨꯡꯗꯥꯡꯗꯤ ꯐꯖꯅꯁꯨ ꯇꯨꯝꯗ꯭ꯔꯦ
ꯑꯗꯨꯗꯒꯤ ꯕꯣꯜ ꯌꯦꯡꯉꯦ ꯌꯦꯡꯔꯒ ꯃꯦꯁꯤꯒꯤ ꯁꯅꯥ ꯃꯤꯡ ꯄꯥꯟꯒꯦ ꯁꯣꯏꯗꯅ ꯄꯥꯟ ꯑꯦꯁ ꯁꯥꯟꯅꯕ ꯍꯧꯔꯒ ꯑꯗꯨꯝ ꯇꯨꯝꯈ꯭ꯔꯦ ꯫
ꯋꯥꯁ ꯅꯝꯕꯔ
ꯍꯥꯥ
ꯋꯥꯁ ꯗꯥ ꯅꯝꯕꯔ ꯍꯥꯏꯕ
ꯃꯥ ꯕ꯭ꯔꯦꯛ ꯂꯣꯏꯔꯒ ꯁꯥꯟꯅꯕ ꯃꯥꯜꯂꯦ꯫
ꯑꯧ ꯉꯝꯅꯤ꯫
ꯃꯥ ꯕꫭꯜ ꯆꯥꯟꯅꯤꯡꯕ꯭ꯔꯥ ꯍꯥꯏꯕ
ꯑꯧ ꯑꯃꯥ
ꯃꯥꯗꯤ ꯑꯗꯨ ꯆꯥꯟꯅꯕ ꯍꯥꯏꯌꯦꯕ
ꯎꯝ ꯒꯣꯜ ꯇꯔꯨꯛ ꯁꯨꯔꯦ ꯃꯥꯗꯤ ꯆꯥꯟꯅꯕ
ꯂꯩꯇ꯭ꯔꫭ
ꯈꯪꯗ꯭ꯔꯦꯗ
ꯇꯨꯝꯅꯤꯡꯕꯒꯨꯝ ꯇꯧꯔ ꯂꯩꯔꯦ ꯑꯩ ꯍꯧꯖꯤꯛꯐꯥꯎ
ꯇꯧꯍꯜꯂꯝꯃꯅꯤꯅ ꯑꯩꯁꯨ ꯑꯗꯨꯃꯥꯏ ꯇꯧꯔꯕꯅꯦꯀꯣ ꯇꫭꯡꯇꯨꯕꯗꯤ ꯃꯥꯟꯗꯤ ꯃꯥꯟꯗ꯭ꯔꯦ꯫ ꯃꯦꯇꯜꯗ ꯆꯥꯛ ꯆꯥꯒꯦ ꯍꯥꯏꯔꯁꯨ ꯆꯥꯛ ꯆꯥꯅꯤꯡꯉꯥꯏꯁꯨ ꯆꯠꯄ ꯇꯥꯟꯕ
ꯍꯣꯏ ꯄꯨꯡ ꯑꯃꯇꯪꯅꯤꯅ ꯉꯁꯤꯗꯤ
ꯆꯥꯛ ꯆꯥꯔꯒꯥ ꯀꫭ ꯍꯥꯏꯗꯤ ꯎꯝ ꯏꯟꯁꯥꯡꯁꯨ ꯍꯥꯎꯅꯕ ꯄꯤꯔꯔꯣꯏꯕ
ꯍꯣꯏ ꯉꯁꯤꯗꯤ ꯊꯣꯉꯔꯣꯏꯗ꯭ꯔꯣ꯫
ꯂꯩꯈ꯭ꯔꯦ
ꯎꯝ꯫
ꯍꯥꯥ
ꯑꯗꯨꯒꯤꯅꯦ ꯍꯥꯏꯕ
ꯑꯥꯎ ꯑ ꯑ ꯑꯩꯈꫭꯏꯁꯨ ꯆꯥꯛ ꯆꯥꯗ꯭ꯔꯤ꯫ ꯆꯥꯛꯁꯨ ꯊꫭꯡꯗꯦ ꯂꫭꯏꯅꯃꯛ ꯇꯨꯝꯔ ꯂꯩꯔꯦ ꯉꯁꯤ
ꯑꯣ ꯑꯦ
ꯉꯔꯥꯡꯗ ꯑꯩ ꯍꯥꯛꯇ ꯈꯤꯇꯪ ꯈꯠꯇ ꯄꯨꯡ ꯋꯥꯟ ꯑꯋꯥꯔꯒꯨꯝꯕ ꯈꯠꯇ ꯇꯨꯝꯃꯤ ꯃꯤ ꯑꯇꯣꯞꯄꯗꯤ ꯀꯅꯥꯁꯨ ꯇꯨꯝꯗ꯭ꯔꯦ ꯑꯁ ꯂꯨꯗꯣ ꯁꯥꯟꯅꯔꯒ
ꯕꯣꯜ ꯉꯥꯏꯕ ꯑꯣꯏꯔꯒꯀꯣ ꯃꯣꯏꯗꫭ
ꯎꯝ ꯄꯨꯡ ꯀꯌꯥꯗꯣ ꯇꯧꯕ
ꯍꯥꯥ
ꯄꯨꯡ ꯀꯌꯥꯗ ꯀꯦ
ꯑꯣ ꯑꯅꯤꯒꯤꯁꯨ ꯂꯩꯕꯅꯦꯕ ꯇꯨ ꯊꯥꯔ ꯇꯤꯒꯤꯗꯨꯗꯁꯨ ꯃꯣꯏꯁꯦ ꯌꯦꯡꯕ ꯃꯥꯜꯂꯦ ꯑꯗꯨꯗꯨꯒ ꯄꯨꯡ ꯃꯉꯥ ꯇꯥꯕꯗ ꯑꯃꯨꯛꯀ ꯌꯦꯡꯉꯦ
ꯈꯪꯗ꯭ꯔꯦꯍꯦ ꯃꫭꯏ ꯊꫭꯡ ꯇꯧꯔꯝꯃꯅꯤ ꯌꯦꯡꯗꯥꯕ
ꯎꯝ ꯑꯩꯗꯤ ꯉꯁꯤ ꯑꯃꯒꯤꯗꯨꯗꯤ ꯌꯥꯝ ꯌꯦꯡꯅꯤꯡꯕꯅꯦ ꯑꯗꯨ ꯇꯨꯝꯅꯤꯡꯕꯁꯨ ꯇꯨꯝꯅꯤꯡꯉꯦ ꯑꯗꯨ ꯕꯤ ꯄꯤ ꯂꯣ ꯑꯣꯏꯕꯒꯤꯁꯨ ꯈꯜꯂꯒ ꯑꯩ ꯁꯨꯃꯥꯏꯅ ꯍꯥꯡꯔ ꯂꯩꯕ ꯃꯍꯨꯠꯇꯤ ꯇꯨꯝꯊꯣꯛꯄꯅ ꯐꯔꯅꯤꯅ ꯑꯃꯨꯛꯀ ꯇꯨꯝꯈ꯭ꯔꯕ꯫
ꯅꯪꯒꯤ ꯈꯟꯒꯗꯕꯅꯦ ꯑꯩꯈꯣꯏꯁꯤꯡꯗꯣ ꯈꯟꯒꯅꯣ꯫
ꯎꯝ ꯑꯣꯏꯗꯕꯗ ꯌꯦꯡꯔꯒ ꯅꯥꯕꯗꯣ ꯐꯠꯇ꯭ꯔꯦꯅ꯫
ꯎꯝ꯫
ꯇꯨꯝꯔꯒꯦꯅ ꯑꯃꯨꯛꯀ ꯇꯨꯝꯊꯣꯛꯈ꯭ꯔꯦ꯫
ꯅꯒꯗꯕꯅꯦ꯫ ꯇꯨꯝꯒꯗꯕꯅꯦ꯫
ꯎꯝ꯫ ꯑꯁ ꯈꯪꯗ꯭꯭ꯔꯦꯗ꯫ ꯌꯥꯝ ꯇꯟꯂꯦ ꯆꯥꯛꯁꯨ ꯆꯥꯅꯤꯡꯗꯦ꯫
ꯆꯥꯛ ꯆꯥꯅꯤꯡꯕꯗꯨ ꯆꯥꯗ꯭ꯔꯗꯤ ꯌꯥꯗꯦ ꯑꯗꯨꯒꯤꯅꯦ ꯁꯦꯝꯃꯤꯁꯦ꯫
ꯎꯝ ꯑꯗꯨꯒꯤ꯫ ꯆꯥꯛ ꯆꯥꯗ꯭ꯔꯁꯨ ꯌꯥꯗꯕ
ꯆꯥꯛ ꯊꯣꯡꯕ ꯍꯧꯒꯅꯦ ꯑꯩꯈꯣꯏ ꯔꯦꯟꯗ ꯂꯩꯕꯗꯤ꯫
ꯎꯝ꯫
ꯑꯁ ꯔꯦꯟꯠ ꯂꯩꯕꯁꯨ ꯄꯩꯁꯥꯗꯤ ꯆꯠꯇꯤ ꯆꯠꯀꯅꯤꯀꯣ꯫
ꯍꯣꯏ꯫
ꯆꯥꯛ ꯍꯦꯟꯖꯥꯡ ꯂꯧꯕꯗꯒꯤ
ꯑ꯫
ꯅꯣꯏ ꯀꯦꯁꯀꯨꯝꯕ ꯄꯥꯏꯗꯣꯏꯔꯥ꯫
ꯄꯥꯏꯗꯣꯏꯅꯦ꯫
ꯅꯠꯇ꯭ꯔꯒ ꯏꯟꯗꯛꯁꯟꯒꯨꯝꯕꯅ ꯄꯥꯏꯒꯦꯔꯥ꯫
ꯒꯦꯁꯅ ꯄꯥꯏꯕꯅ ꯐꯗꯧ ꯃꯥꯜꯂꯦꯗ꯫
ꯅꯣꯏ ꯂꯥꯏꯅꯤꯡꯉꯥꯏ ꯃꯐꯝꯗꯣ ꯏꯁꯤꯡ ꯐ꯭ꯔꯤ ꯑꯣꯏꯕ꯭ꯔꯥ ꯅꯠꯇ꯭ꯔꯒ ꯂꯥꯏꯠ ꯄꯤꯌꯣꯒꯨꯝꯕ ꯐ꯭ꯔꯤ ꯑꯃꯗꯤ ꯑꯣꯏꯕ꯭ꯔꯥ꯫
ꯑ ꯑ ꯏꯁꯤꯡꯗꯣ
ꯑꯥ꯫
ꯑ ꯊꯥ ꯑꯃꯗ ꯍꯟꯗ꯭ꯔꯦꯗ ꯂꯧꯅꯤ ꯍꯥꯏꯌꯦ꯫
ꯑꯣ ꯇꯨꯗꯤ ꯈ꯭ꯔ ꯐꯩꯌꯦꯀꯣ꯫
ꯑ ꯑꯗꯣ ꯁꯤꯖꯤꯟꯅꯕ ꯌꯥꯕꯈꯩ ꯁꯤꯖꯤꯟꯅꯔꯣ ꯑꯗꯣ ꯍꯟꯗ꯭ꯔꯦꯗ ꯄꯤꯔꯗꯤ ꯌꯥꯔꯦ ꯍꯥꯏꯌꯦꯕ꯫
ꯑꯣ ꯌꯥꯏꯗ ꯑꯗꯨꯗꯤ꯫ ꯑꯩꯈꯣꯏ ꯁꯤꯗ ꯂꯕꯈꯣꯏꯗꯤꯅꯦ ꯏꯆꯦꯈꯣꯏꯁꯦ
ꯑꯦꯚ꯭ꯔꯤ ꯋꯤꯛ ꯐꯥꯏꯚ ꯍꯟꯗ꯭ꯔꯦꯗ ꯐꯥꯏꯚ ꯍꯟꯗ꯭ꯔꯦꯠꯅꯦ ꯄꯤꯔꯣꯏ ꯏꯁꯤꯡ ꯇꯧꯕ꯫ ꯑꯗꯨꯁꯨ ꯏꯁꯤꯡ ꯀꯣꯟꯅꯗꯕꯗꯨ꯫ ꯅꯨꯃꯤꯠ ꯑꯃꯗ ꯐꯥꯏꯚ ꯍꯟꯗ꯭ꯔꯦꯠ ꯂꯤꯇꯔꯗꯣ ꯁꯤꯗꯗꯤ ꯁꯥꯕꯅꯤꯅ ꯎꯝ ꯃꯣꯔꯅꯤꯡ ꯏꯚꯤꯅꯤꯡ ꯏꯔꯨꯕ ꯃꯤ ꯂꯩꯕꯒꯤꯀꯣ ꯏꯁꯤꯡꯁꯦ ꯀꯣꯟꯅꯗꯕ ꯃꯇꯝꯁꯨ ꯌꯥꯝ ꯂꯩꯌꯦ ꯑꯩꯈꯣꯏꯗꯤ꯫
ꯑꯗꯨꯒ ꯂꯥꯏꯠ ꯕꯤꯜ ꯂꯥꯏꯠ ꯕꯤꯜꯗꯣ꯫
ꯎꯝ꯫
ꯑꯗꯣ ꯃꯣꯏ ꯊ꯭ꯔꯤ ꯍꯟꯗ꯭ꯔꯦꯗ ꯃꯤꯇꯔ ꯐꯥꯎ ꯐ꯭ꯔꯤꯅꯦ ꯍꯥꯏꯌꯦ꯫ ꯊ꯭ꯔꯤ ꯍꯟꯗ꯭ꯔꯦꯗ ꯃꯤꯇꯔꯗꯣ ꯍꯦꯜꯂꯗꯤ ꯄꯤꯗꯣꯏꯅꯦ ꯍꯥꯏꯌꯦꯕ꯫
ꯑꯣ ꯁꯝꯃꯔꯗꯗꯤ ꯑꯗꯨꯝ ꯍꯦꯟꯈ꯭ꯔꯅꯤ ꯋꯤꯟꯇꯔꯗꯕꯨꯗꯤ ꯑꯗꯨꯝ ꯀꯣꯟꯅꯕꯁꯨ ꯌꯥꯏ
ꯍꯦꯟꯗꯦ ꯅꯪꯗꯤ ꯍꯥꯏꯌꯦ ꯍꯌꯦꯡ ꯑꯗꯣ ꯍꯥꯏꯗꯤ ꯃꯣꯏꯒꯤꯁꯦ ꯊ꯭ꯔꯤ ꯍꯟꯗ꯭ꯔꯦꯠ ꯃꯤꯇꯔ ꯍꯥꯏꯕꯁꯦ ꯁꯤꯖꯤꯟꯅꯗꯕ ꯃꯥꯜꯂꯦꯗ ꯍꯥꯏꯗꯤ ꯑꯩꯈꯣꯏꯒꯤ ꯅꯨꯡꯇꯤꯔꯥ ꯅꯨꯡꯇꯤ ꯔꯨꯝꯗ ꯂꯩꯔꯅ
ꯎꯝ ꯍꯣꯏ ꯍꯣꯏ ꯅꯣꯏꯕꯨꯗꯤ ꯑꯗꯨꯝ ꯍꯣꯁꯄꯤꯇꯥꯜ ꯆꯠꯄꯅꯤꯅ ꯑꯩꯈꯣꯏ ꯑꯃꯔꯣꯝꯗ ꯌꯥꯝ ꯐꯥꯔꯦꯗ ꯅꯣꯏꯒꯤ ꯌꯨꯝꯁꯦ
ꯍꯣꯏ ꯐꯔꯦ ꯑꯩꯈꯣꯏꯁꯨ ꯈꯜꯂꯒ ꯂꯩꯕꯅꯦ
ꯅꯣꯏ ꯃꯦꯁꯀꯨꯝꯕꯒꯤ ꯄꯩꯁꯥꯗꯣ ꯍꯟ ꯍꯟꯅ ꯈꯥꯏꯗꯣꯛꯑꯣ
ꯍꯣꯏ ꯑꯩꯈꯣꯏ ꯉꯁꯤ ꯈꯜꯂꯒ ꯇꯧꯗꯣꯏꯅꯤ
ꯎꯝ ꯅꯠꯇ꯭ꯔꯗꯤ ꯑꯁ ꯎꯝ ꯄꯩꯁꯥꯗꯣ ꯃꯤ ꯂꯩꯕꯅ ꯑꯃꯨꯛꯀ ꯄꯨꯊꯣꯛꯄ ꯑꯗꯨꯒꯨꯝꯕ ꯇꯧꯔꯗꯤ ꯌꯥꯝ ꯃꯥꯡꯕꯅꯤꯕ
ꯍꯣꯏ ꯍꯣꯏ ꯃꯥꯗꯤ ꯇꯧꯗꯤ ꯇꯧꯔꯔꯣꯏ ꯈꯜꯂꯦ ꯑꯩꯈꯣꯏꯒꯤ ꯃꯗꯤꯀꯣ ꯃꯣꯏꯗꯤ ꯑꯗꯨꯃꯥꯏ ꯇꯧꯗꯕꯅꯦ ꯑꯗꯨꯝ ꯄꯨꯟꯅꯀꯣ ꯑꯗꯨꯝ ꯁꯤꯗꯤ ꯑꯗꯨꯝ ꯆꯠꯅꯔꯤꯅꯦ ꯑꯩꯈꯣꯏ ꯃꯤ ꯑꯇꯣꯞ ꯂꯩꯕꯁꯤꯡꯅ ꯑꯗꯨꯝ ꯄꯨꯊꯣꯛꯄꯗꯣ ꯇꯧꯕ ꯑꯩꯈꯣꯏꯗꯒꯤ ꯐꯕ ꯍꯥꯏꯕꯗꯨ ꯇꯥꯔꯦ
ꯎꯝ ꯆꯥꯛꯁꯨ ꯏꯟꯖꯥꯡꯁꯨꯨ ꯂꯧꯕꯅꯤꯅ ꯑꯗꯨꯝ ꯈꯔ ꯋꯥꯟ ꯊꯥꯎꯖꯟ ꯐꯥꯏꯚ ꯍꯟꯗ꯭ꯔꯦꯠꯀꯨꯝꯕ ꯑꯣꯏꯔꯗꯤ ꯅꯣꯏ ꯋꯥꯟ ꯊꯥꯎꯖꯟ ꯋꯥꯟ ꯊꯥꯎꯖꯟ ꯐꯥꯏꯚ ꯍꯟꯗ꯭ꯔꯦꯠꯀꯨꯝꯕꯗꯤ ꯊꯥ ꯑꯃꯗ ꯀꯣꯟꯅꯗꯤ ꯀꯣꯟꯅꯒꯅꯤꯗ
ꯃꯤ ꯑꯃ ꯃꯥꯗ
ꯎꯝ ꯍꯦꯟꯖꯥꯡꯗꯒꯤ ꯄꯩꯁꯥꯗꯒꯤ ꯌꯥꯝ ꯆꯠꯀꯅꯤꯕ
ꯃꯉꯥ ꯃꯉꯥ ꯃꯤ ꯑꯃꯅ ꯊꯣꯛꯈ꯭ꯔꯗꯤ ꯌꯥꯗꯤ ꯌꯥꯗꯧ ꯃꯥꯜꯂꯦ ꯍꯥꯏꯌꯦ ꯑꯩꯈꯣꯏ ꯑꯍꯨꯝ ꯂꯩꯔꯤ
ꯎꯝ ꯑꯗꯨꯗ ꯀꯣꯟꯅꯥꯗꯗꯤ ꯅꯦꯛꯁ ꯃꯟꯒꯨꯝꯕꯗ ꯌꯦꯡꯕ ꯇꯥꯔꯦꯅ
ꯍꯣꯏ ꯍꯣꯏ ꯌꯦꯡ ꯍꯥꯟꯅꯀꯣ ꯌꯦꯡꯕ ꯇꯥꯔꯦ ꯀꯔꯤ ꯇꯧꯁꯤꯔꯥ ꯍꯥꯏꯕꯗꯣ
ꯎꯝ ꯌꯨꯝꯗꯅꯁꯨ ꯑꯀꯪ ꯑꯀꯪꯕꯒꯨꯝꯕ ꯒꯣꯏꯗꯣ ꯌꯥꯝ ꯌꯥꯝ ꯁꯦꯝꯈ꯭ꯔꯣꯅ ꯍꯥꯏꯌꯣ
ꯍꯣꯏ ꯑꯩꯅꯗꯤ ꯑꯩꯗꯤ ꯌꯨꯝꯗꯒꯤ ꯍꯜꯂꯛꯄꯅꯤꯅ ꯍꯣꯏ ꯊꯥꯕꯤꯔꯛꯀꯦ ꯇꯨ ꯑꯣꯏꯔꯁꯨ ꯑꯩꯗꯤ ꯌꯥꯝ ꯌꯥꯝ ꯄꯨꯔꯛꯈ꯭ꯔꯦꯕ
ꯑꯥ
ꯑꯩꯒꯤ ꯇꯥꯏꯞ ꯑꯩꯒꯤ ꯑꯃꯨꯛꯀꯁꯨ ꯅꯪꯒꯤ ꯅꯥꯅꯛꯇ ꯂꯩꯌꯦꯅ
ꯎꯝ
ꯑꯗꯣ
ꯎꯝ
ꯑꯗꯨꯁꯨ ꯊꯥꯕꯤꯈ꯭ꯔꯦꯅ ꯑꯩꯗꯤ ꯑꯗꯨꯒꯤ ꯃꯊꯪꯗꯗꯤ ꯃꯣꯏ ꯑꯅꯤꯗ ꯊꯥꯍꯟꯗꯣꯏꯅꯦ
ꯇꯨꯡꯗ ꯑꯩꯒꯤ ꯇꯔꯣꯂꯤꯗꯣ ꯄꯨꯊꯣꯛ ꯄꯨꯔꯒ ꯂꯥꯛꯄꯗꯣ
ꯑꯥꯎ
ꯗꯨ ꯑꯣꯏꯔꯁꯨ ꯄꯩꯁꯥꯁꯨ ꯇꯣꯛ ꯊꯥ ꯑꯗꯨꯕꯨ ꯅꯣꯏꯅꯤ ꯑꯣꯏꯅ ꯊꯥꯔꯒ ꯍꯣꯏ ꯑꯩ ꯃꯕꯣꯛꯇꯣ ꯌꯥꯝ ꯄꯨꯔꯛꯑꯦꯕ ꯑꯃ ꯑꯆꯧꯕꯀꯣ ꯑꯗꯨꯒ ꯄꯥꯎ ꯐꯥꯎꯔꯛ ꯑꯗꯨꯝ ꯈꯥꯡꯕꯗꯣ ꯑꯗꯣ ꯍꯥꯞ ꯑꯗꯨꯁꯨ ꯍꯥꯏꯕ ꯂꯥꯛꯑꯅꯤ ꯑꯗꯣ ꯍꯧꯖꯤꯛ ꯑꯩꯈꯣꯏ ꯑꯗꯨꯝ ꯆꯥꯎꯕꯒꯤ ꯁꯥꯖꯨ ꯁꯥꯗꯕꯩ ꯀꯣ
ꯎꯝ
ꯁꯦ ꯂꯥꯛꯑꯦ ꯅꯣꯡꯃꯥ ꯑꯃꯒ ꯅꯣꯡꯃꯥ ꯑꯃ ꯍꯥꯏ ꯑꯗꯨꯁꯦ ꯃꯌꯥꯝꯅ ꯄꯥꯎꯗꯔ ꯑꯣꯏꯕꯅꯤꯅꯦ
ꯎꯝ
ꯑꯣꯏꯁꯨ ꯑꯣꯏꯔꯦꯅ
ꯎꯝ ꯑꯀꯥꯡ ꯀꯪꯕ ꯒꯨꯝꯕ ꯈꯔ ꯂꯩꯕꯅ ꯄꯩꯁꯥꯁꯨ ꯈꯔ ꯁꯦꯞ ꯇꯧꯔꯅꯤꯕ
ꯍꯣꯏ
ꯈꯣꯏꯗꯤ ꯂꯥꯏꯔꯕ ꯑꯣꯏꯕꯅꯤꯅꯀꯣ
ꯍꯣꯏ ꯑꯈꯣꯏ ꯑꯀꯪꯕꯅ ꯆꯥꯕꯗꯤ ꯐꯩꯔꯤ ꯐꯩꯌꯦ ꯆꯥꯅꯤꯡꯉꯦꯅ ꯑꯈꯣꯏ
ꯑꯈꯣꯏ ꯇꯥꯃꯦꯡꯂꯣꯡꯗ ꯌꯥꯝ ꯆꯥꯟꯅꯕ ꯑꯣꯛꯀꯤ ꯐꯦꯠꯁꯀꯤ ꯑꯈꯣꯏ ꯃꯍꯤ ꯍꯤꯟꯖꯥꯡꯅ ꯑꯗꯨꯝ ꯊꯣꯡ ꯊꯣꯡꯉꯦꯅꯥ
ꯑꯣ ꯍꯣꯏ ꯍꯣꯏ
ꯑꯗꯨꯒꯨꯝꯕꯁꯨ ꯊꯥꯈ꯭ꯔꯣꯏ ꯅꯣꯏ ꯒꯦꯁ ꯂꯩꯕꯅꯤꯅ ꯍꯨꯖꯤꯛ
ꯑꯗꯨꯒꯨꯝꯕꯁꯨ ꯐꯩꯌꯦ ꯍꯥꯄꯅꯤꯉꯥꯏꯀꯣ ꯍꯥꯏꯗꯤ ꯊꯥꯎ ꯑꯥ ꯊꯥꯎꯀꯥ ꯊꯥꯎ
ꯇꯥ ꯑꯣꯏꯔꯗꯤ ꯁꯤꯔꯅꯤꯕ
ꯑꯗꯨꯁꯨ ꯐꯩꯌꯦ ꯑꯗꯨꯁꯨ ꯑꯗꯨ